ꯇꯥꯔꯦ ꯇꯥꯔꯦ
ꯑ ꯑꯁ ꯌꯥꯝ ꯅꯨꯡꯉꯥꯏꯌꯦ ꯅꯪ ꯇꯧꯔꯛꯕꯁꯦ ꯑꯗꯣ ꯁꯤ ꯑꯩꯈꯣꯏꯒꯤ ꯃꯔꯤ ꯁꯨꯈ꯭ꯔꯦꯀꯣ ꯑꯁꯤꯅꯀꯣ
ꯎꯝ ꯑꯣꯏꯔꯝꯒꯅꯤ ꯍꯣꯏ ꯀꯥꯎꯈ꯭ꯔꯦ ꯑꯩꯁꯨ
ꯑꯗꯨ ꯍꯌꯦꯡꯗꯤ ꯅꯪ ꯐ꯭ꯔꯤ ꯂꯩꯒꯦꯔꯥ
ꯑꯍꯌꯦꯡꯁꯦ ꯃꯟꯗꯦꯅꯤ ꯀꯣ
ꯎꯝ ꯑꯣ ꯑꯗꯨ ꯑꯩ ꯀꯣꯜ ꯇꯧꯔꯛꯀꯦ ꯍꯌꯦꯡꯗꯤ
ꯎꯝ ꯍꯣꯏ ꯍꯣꯏ
ꯑꯩꯒꯤ ꯀꯣꯁꯁꯨ ꯂꯩ
ꯎꯝ ꯑꯁꯤꯗ ꯎꯝ ꯌꯥꯏ ꯌꯥꯏ ꯌꯥꯏ
ꯈꯔ ꯂꯩꯕ
ꯎꯝ
ꯑꯁ ꯉꯥꯁꯤꯗꯤ ꯅꯪꯕꯨꯣ ꯋꯥꯔꯤꯔꯁꯌꯦ ꯑꯗꯨꯒ ꯃꯤ ꯃꯤ ꯃꯉꯥꯒꯨꯝꯕꯔꯥ ꯑꯩꯈꯣꯏ ꯏꯆꯦꯈꯣꯏ ꯀꯣ ꯏꯆꯦ ꯍꯣꯏ ꯌꯨꯝꯗ ꯂꯩꯕ ꯈꯣꯏꯅꯁꯨ ꯋꯥꯔꯤ ꯁꯥꯔꯛꯑꯦ ꯗ ꯋꯥꯔꯤꯔꯁ ꯑꯗꯨ ꯏꯃꯥꯟꯕꯤ ꯑꯃ ꯉꯛꯇ ꯋꯥꯔꯤ ꯁꯥꯔ‌ꯦ ꯏꯃꯥꯟꯅꯕꯤ ꯑꯃ ꯉꯛꯇ ꯋꯥꯔꯤ ꯁꯥꯔꯒ ꯑꯉꯥꯡꯗꯣ ꯃꯀꯣꯟ ꯌꯥꯝ ꯀꯥꯟꯒꯤ ꯀꯣ ꯍꯧꯖꯤꯛꯁꯨꯅꯦ ꯑꯗꯨꯒꯤ ꯑꯁ ꯋꯥꯔꯤ ꯁꯥꯕ ꯌꯥ
ꯎꯝ ꯅꯅꯥꯎ ꯅꯨꯄꯤꯁꯨ ꯌꯥꯎꯋꯤ ꯍꯥꯏꯕ ꯅꯠꯇ꯭ꯔꯣ ꯁꯤ ꯒ꯭ꯔꯨꯞꯇ
ꯑꯥ ꯍꯣꯏ ꯌꯥꯎꯋꯦ
ꯎꯝ ꯁꯣ ꯁꯔꯤ ꯁꯣꯔꯤ ꯎꯝ
ꯌꯥꯝꯅ ꯌꯥꯎꯋꯅꯤꯗ ꯑꯩꯒꯤ ꯏꯅꯥꯎꯁꯤꯡꯁꯨ ꯂꯩꯌꯦ ꯑꯩꯒꯤ ꯑꯁ ꯏꯆꯦꯁꯤꯡꯁꯨ ꯂꯩꯌꯦ ꯌꯥꯝ ꯂꯩꯕꯅꯤ ꯁꯤꯗ ꯑꯗꯨꯒ ꯑꯩꯈꯣꯏꯅ ꯃꯤꯕꯨ ꯋꯥꯔꯤ ꯁꯥꯗ꯭ꯔꯁꯨ ꯑꯩꯈꯣꯏ ꯑꯗꯨꯝ ꯋꯥꯔꯤ ꯁꯥꯕꯀꯣ
ꯎꯝ ꯌꯥꯝ ꯌꯥꯎꯔꯗꯤ ꯀꯣꯜ ꯑꯦꯛꯆꯦꯟꯖ ꯇꯧꯕ ꯌꯥꯔꯦꯅ
ꯍꯣꯏ ꯑꯗꯨꯝ ꯀꯣꯜ ꯑꯩꯈꯣꯏ ꯀꯣꯜ ꯇꯧꯅꯤꯡꯕ ꯃꯇꯝꯗ ꯑꯗꯨꯗ ꯑꯁꯤꯗ ꯑꯗꯨꯝ ꯇꯧꯋꯤꯗꯣ
ꯎꯝ ꯂꯩꯃꯤꯟꯅꯔꯒ ꯑꯃꯨꯛ ꯀꯣꯇꯣꯔꯝꯗ ꯀꯣ
ꯑꯣ ꯂꯩꯃꯤꯟꯅꯔꯨꯔꯗꯤ ꯇꯧꯗꯦꯗ ꯑꯥ ꯑꯥꯗ ꯂꯩꯕ ꯈꯣꯏꯀꯣ
ꯑꯥ
ꯑꯁꯤ ꯄ꯭ꯂꯦꯠꯐꯣꯝꯁꯦ ꯌꯥꯝ ꯍꯥꯏꯕ ꯁꯤꯖꯤꯟꯅꯕꯗꯣ
ꯎꯝ ꯍꯥꯟꯅꯀꯣ ꯍꯥꯟꯅ ꯑꯁꯤꯅ ꯅꯠꯇꯕ ꯑꯇꯣꯞꯄ ꯍꯥꯟꯅ ꯇꯧꯔꯝꯕꯅꯦ
ꯑꯣ ꯅꯪꯗꯤ ꯇꯧꯕ꯭ꯔꯥ ꯑꯗꯨꯗꯨꯁꯨ
ꯇꯧꯋꯦꯗ
ꯑꯣ
ꯑꯁꯤ ꯑꯃ ꯂꯥꯛꯇꯕ ꯃꯇꯝꯗ ꯑꯃ ꯍꯥꯟꯅ ꯂꯥꯛꯑꯦꯕ
ꯑꯣ ꯑꯩꯗꯤ ꯈꯪꯗꯦꯅꯦ
ꯎꯝ ꯑꯁꯤꯒꯤ ꯑꯁꯤꯒꯤ ꯂꯣꯟ ꯅꯠꯇꯕ ꯑꯃꯗ ꯑꯩꯈꯣꯏ ꯑꯩꯈꯣꯏ ꯀꯩꯅꯣꯒꯤ ꯂꯣꯟꯗ
ꯎꯝ
ꯑꯦꯟꯒꯤ ꯂꯣꯟꯗꯀꯣ
ꯑꯣ
ꯑꯗꯨꯒꯤ ꯂꯣꯟꯗ ꯂꯥꯛꯄꯅꯦ
ꯑꯣ
ꯃꯥꯁꯨ ꯏꯆꯦꯒꯤ ꯏꯆꯦꯒꯤ ꯎꯝ ꯅꯨꯄꯥꯒꯤ ꯃꯅꯥꯎ ꯅꯨꯄꯥꯗꯣ ꯑꯩꯅ ꯍꯥꯏꯕꯗꯨ ꯃꯥꯁꯨ ꯑꯗꯨꯝ ꯇꯧꯕꯅꯦ ꯍꯧꯖꯤꯛꯁꯨ ꯍꯧꯖꯤꯛꯁꯨ ꯑꯩꯈꯣꯏ ꯎꯝ ꯍꯧꯖꯤꯛꯁꯨ ꯑꯩꯈꯣꯏꯒꯤꯗ ꯌꯥꯎꯔꯒ ꯂꯩꯌꯦꯅ
ꯑꯣ ꯑꯦꯟꯒꯤꯗꯤ ꯑꯩꯈꯣꯏ ꯑꯩꯗꯤ ꯄꯥꯏꯕ ꯌꯥꯔꯣꯏ ꯑꯩꯗꯤ ꯍꯥꯏꯇꯦ
ꯍꯥꯏꯌꯣꯍꯦ ꯇꯝꯃꯣꯃ ꯌꯥꯝ ꯂꯥꯏꯕꯅꯦꯍꯦ ꯑꯗꯨꯗꯤ ꯅꯪ ꯃꯌꯥꯡꯒꯤ ꯂꯩ ꯃꯌꯥꯡꯒꯤ ꯂꯣꯟ ꯈꯪꯗꯦ
ꯈꯪꯉꯦ ꯑꯗꯨ ꯑꯣꯏꯔꯁꯨ ꯑꯗꯨ ꯅꯪꯅ ꯍꯥꯏꯕꯗꯤ ꯑꯗꯨ ꯅꯠꯇ꯭ꯔꯣ ꯑꯥꯗ ꯂꯩꯕ ꯅꯠꯇ꯭ꯔꯣ
ꯎꯝ ꯑꯗꯨꯅ ꯑꯗꯨꯝ ꯃꯥꯟꯅꯩ ꯑꯗꯣ ꯃꯌꯥꯝꯒꯤ ꯂꯣꯏ ꯈꯪꯉꯗꯤꯀꯣ ꯑꯗꯨꯝ ꯈꯪꯕꯒ ꯆꯞ ꯃꯥꯟꯅꯔꯕꯅꯦ
ꯑꯁ ꯑꯗꯨ ꯑꯣꯏꯔꯁꯨ ꯍꯥꯏꯕ ꯉꯝꯗꯦꯍꯦ ꯍꯩꯕ ꯉꯝꯗꯦ ꯑꯩꯒꯤ ꯋꯥ ꯍꯩꯁꯦ
ꯑꯗꯨ ꯀꯩꯅꯣ ꯑꯗꯨꯒꯤ ꯍꯧꯖꯤꯛ ꯃꯌꯥꯡꯒꯤ ꯋꯥꯒꯀꯣ
ꯎꯝ
ꯑꯗꯨꯒ ꯑꯗꯨꯒꯤ ꯑꯦꯟꯒꯤ ꯃꯅꯥꯛꯇ ꯂꯩꯕ ꯀꯩꯅꯣꯗꯣ ꯑ ꯏꯁꯇꯦꯠ ꯑꯃ ꯈꯪꯉꯤꯗꯅ ꯆꯦꯅ ꯍꯧꯕꯗꯣ
ꯀꯔꯤꯅꯥ ꯍꯧꯕꯗꯣ
ꯑꯦꯅ ꯍꯧꯕ
ꯑꯣ ꯑ ꯑ ꯑ ꯍꯣꯏ ꯍꯣꯏ ꯍꯣꯏ
ꯑꯗꯨꯒꯤ ꯑꯅꯤꯒꯤ ꯃꯤꯛꯁꯑꯞꯅꯦꯕ ꯍꯧꯖꯤꯛ ꯑꯩꯈꯣꯏꯅ ꯂꯣꯜꯂꯤꯁꯦ ꯎꯝ ꯌꯥꯝ ꯂꯥꯏꯕꯅꯤꯅ ꯎꯝ
ꯂꯥꯏꯗꯤ ꯂꯥꯏꯌꯦꯀꯣ ꯃꯣꯏꯅ ꯍꯥꯏꯔꯗꯤ ꯇꯥꯗꯤ ꯇꯥꯏꯑꯦ ꯑꯩꯅ ꯍꯥꯏꯊꯣꯛꯄꯗꯤ ꯉꯥꯡꯗꯦ ꯎꯝ
ꯎꯝ ꯑꯗꯨꯝ ꯀꯩꯅꯣ ꯇ ꯊꯥ ꯊꯥ ꯑꯅꯤ ꯑꯍꯨꯝ ꯂꯩꯔꯗꯤ ꯑꯗꯨꯝ ꯈꯪꯪꯂꯛꯀꯅꯤꯗ ꯍꯥꯏꯕꯗꯤ ꯌꯥꯝꯅ ꯂꯥꯏꯕꯅꯦꯕ
ꯎꯝ ꯎꯝ ꯑꯣꯏꯔꯝꯒꯅꯤ ꯅꯪ ꯁꯤꯗ ꯋꯥꯔꯤ ꯁꯥꯕ ꯀꯨꯏꯔꯕ꯭ꯔꯥ
ꯑꯁꯤꯒꯤ ꯄ꯭ꯂꯦꯠꯐꯣꯝꯁꯤꯦ
ꯎꯝ
ꯀꯨꯏꯗꯣꯏꯗ ꯑꯩꯗꯤ ꯋꯥꯟ ꯋꯤꯛ ꯈꯇ ꯉꯥꯏꯗꯦ ꯑꯗꯣ ꯋꯥꯟ ꯋꯤꯛ ꯈꯛꯇ ꯉꯥꯏꯕꯗꯣ ꯇꯨ ꯑꯅꯤ ꯄꯥꯏꯕ ꯍꯥꯏꯅ
ꯑꯣ
ꯑꯃꯗꯤ ꯂꯣꯏꯔꯦ
ꯑꯣ
ꯂꯣꯏꯕꯗꯣ ꯀꯩꯅꯣ ꯋꯥꯟ ꯑꯩꯠꯇꯤ ꯁꯨꯈ꯭ꯔꯕ ꯃꯥꯜꯂꯦꯕ
ꯑ
ꯑꯗꯨꯒꯤ ꯇꯧꯔꯛꯄꯁꯨ ꯌꯥꯗ꯭ꯔꯦ ꯑꯃꯨꯛꯀ ꯔꯤꯁꯤꯞ ꯇꯧꯕꯁꯨ ꯌꯥꯗ꯭ꯔꯦ ꯑꯗꯨꯒꯤ ꯑꯁꯤ ꯑꯃꯨꯛꯀ ꯄꯥꯏꯔꯦ
ꯑꯣ ꯑꯣ ꯑꯆꯥ ꯑꯠꯆꯥ
ꯍꯧꯖꯤꯛ ꯇꯔꯥꯃꯉꯥ ꯁꯨꯕ ꯃꯥꯜꯂꯦ
ꯑꯣ ꯑꯣ ꯑꯣ
ꯇꯥꯃꯉꯥ ꯇꯔꯥꯃꯉꯥ ꯋꯥꯠꯂꯤ
ꯑꯣ ꯑꯣ ꯎꯝ ꯂꯩꯗꯤ ꯂꯩꯔꯤ ꯑꯗꯨꯗꯤ
ꯎꯝ ꯂꯩꯔꯤ
ꯎꯝ ꯑꯗ ꯂꯣꯏꯅꯃꯛ ꯇꯧꯊꯣꯛꯈ꯭ꯔꯁꯨ ꯑꯁ ꯔꯤꯁꯤꯞꯁꯨ ꯇꯧꯕ ꯌꯥꯅꯤꯅꯦ
ꯎꯝ ꯍꯣꯏ
ꯇꯧ ꯍꯥꯏꯅꯦ ꯁꯨ ꯀꯣ
ꯎ ꯅꯪꯒꯤ ꯋꯥ ꯈꯨꯡꯒꯥꯡꯗꯣ ꯅꯣꯡꯅꯤꯡꯉꯤꯅꯦ
ꯎꯝ ꯏꯃꯥꯔꯖꯦꯟꯁꯤꯒꯤꯗꯃꯛ ꯈꯔ ꯊꯝꯗ꯭ꯔꯗꯤꯀꯣ ꯋꯥꯑꯕ ꯁꯤ ꯂꯣꯏꯕ ꯀꯥꯟꯗ
ꯎꯝ ꯅꯣꯏꯗꯤ ꯋꯥꯔꯣꯏꯗ ꯑꯩꯈꯣꯏꯒꯨꯝꯕꯅꯦ ꯋꯥꯒꯗꯧꯕꯁꯦ
ꯋꯥꯕꯅꯤ ꯂꯥꯛꯑ ꯈꯨꯁ
ꯅꯣꯏꯗꯤ
ꯎꯝ
ꯚꯤꯇꯥꯃꯤꯟ ꯌꯥꯎꯕꯅ ꯋꯥꯔꯣꯏꯗ
ꯏꯇꯃꯦ
ꯑꯩꯈꯣꯏꯗꯤ ꯌꯥꯎꯗꯕꯅ ꯋꯥꯕ
ꯌꯧ ꯌꯧꯧꯕ ꯇꯧꯅꯦ ꯅꯪꯁꯨ
ꯌꯥꯎꯧꯕ ꯇꯧꯕꯗꯣ ꯑꯁ ꯇꯟꯕꯒꯨꯝ ꯀꯔꯤꯒꯨꯝ ꯇꯧꯕ
ꯐꯖꯅ ꯍꯥꯏꯔꯤꯅꯦ ꯅꯪꯁꯨ ꯚꯥꯏꯇꯃꯤꯟ ꯗꯤ ꯂꯥꯏ ꯂꯥꯏꯅ ꯌꯎꯧꯕ ꯇꯥꯑꯣ ꯀꯔꯅꯤ
ꯃꯤꯒꯤ ꯚꯤꯇꯥꯃꯤꯟꯗꯤ ꯁꯦꯝꯕ ꯍꯩꯌꯦ ꯑꯩꯗꯤ ꯍꯩꯇꯕ
ꯑꯁ
ꯑꯩꯒꯤ ꯁꯦꯃꯤꯂꯤ ꯍꯩꯇꯕ
ꯍꯥꯏꯔꯝꯒꯅꯤ ꯍꯥꯏꯕꯅꯦ ꯑꯗꯨ ꯑꯩꯅ
ꯎꯝ ꯑꯩ ꯏꯊꯟꯗꯒꯤꯗꯤ ꯍꯩꯇꯦ
ꯑꯥ
ꯃꯤꯒꯤꯁꯦ ꯃꯔꯤꯕꯗꯤꯀꯣ ꯑꯦꯁ ꯅꯝꯕꯔ ꯋꯥꯟꯅꯦ ꯑꯩꯁꯦ
ꯎ ꯅꯪ ꯅꯪ ꯃꯊꯟꯁꯤꯒꯤꯁꯨ ꯁꯦꯝꯕ ꯍꯥꯏꯔꯝꯃꯤꯅꯤ ꯑꯩ ꯈꯪꯉꯤꯗ
ꯑꯗꯦꯗ
ꯍꯥꯏꯔꯝꯃꯤꯅꯤꯗ
ꯑꯩꯅ ꯍꯧꯖꯤꯛꯇ ꯍꯥꯏꯕꯗꯣ
ꯎꯝ
ꯎꯝ ꯆꯍꯤ ꯃꯉꯥꯗꯣ
ꯎꯝ
ꯏꯃꯥꯟꯅꯕꯅ ꯇꯧꯕꯤꯕꯅꯦꯕ
ꯎꯝ
ꯑꯗꯨꯗꯒꯤ ꯑꯗꯨꯝ ꯇꯧꯔꯒ ꯑꯗꯨꯝ ꯈꯪꯅꯔꯛꯄꯅꯤꯗ
ꯎꯝ
ꯏꯃꯥꯟꯅꯕꯤꯅ ꯏꯃꯥꯟꯅꯕꯅ ꯀꯩꯅꯣ ꯍꯥꯟꯅ ꯑꯩꯈꯣꯏ ꯀ꯭ꯂꯥꯁꯃꯦꯠ ꯑꯣꯏꯈꯔꯝꯕꯀꯣ
ꯎꯝ
ꯎꯝ ꯀꯩꯅꯣꯗꯒꯤꯅꯦꯗ ꯃꯥꯗꯤ ꯀꯩꯅꯣꯗ ꯅꯣꯏ ꯀꯩꯅꯣ ꯅꯗꯅꯤꯗ ꯖꯦꯠ ꯈꯪꯕ꯭ꯔꯥ ꯖꯦꯠꯀꯤ ꯗꯤꯁꯇ꯭ꯔꯤꯛꯇꯣ
ꯑ ꯖꯦꯠ ꯀꯦ ꯀꯔꯤ ꯍꯥꯏꯕ꯭ꯔꯥ
ꯗꯤꯁꯇ꯭ꯔꯤꯛ
ꯑꯥ ꯑ ꯑꯩꯈꯣꯏ ꯗꯤꯁꯇ꯭ꯔꯤꯛꯇ ꯆꯦꯛ ꯊꯣꯛꯄꯁꯦ ꯀꯇꯥꯏꯗꯦꯒꯅꯣ
ꯑꯦ ꯑꯦꯁ ꯀꯤ ꯃꯅꯥꯛꯇ ꯂꯩꯕꯗꯣ
ꯑꯣ
ꯐꯪꯉꯅ
ꯑ ꯈꯪꯗ꯭ꯔꯦꯅꯦ ꯋꯦꯠ ꯑꯩ ꯉꯥꯏ
ꯎꯝ
ꯑꯩꯒꯤ ꯕꯦꯛꯒ꯭ꯔꯥꯎꯟ ꯌꯥꯗꯕ꯭ꯔꯥ ꯍꯧꯖꯤꯛ ꯌꯥꯕ꯭ꯔꯥ
ꯌꯥꯏꯌꯦꯗ
ꯑꯣ ꯑꯣ ꯖꯤꯠꯀꯥ ꯊꯧꯕ ꯃꯥꯏ ꯑꯦꯁ ꯁꫭꯔꯤ ꯁꫭꯔꯤ
ꯀꯩꯅꯣ ꯂꯦꯇꯔ ꯃꯔꯤ ꯈꯛꯇ ꯂꯩꯕꯅꯦ ꯈꯪꯉꯝꯒꯅꯤꯗ
ꯑꫭ ꯍꯣꯏ ꯍꯣꯏ ꯍꯣꯏ ꯈꯪꯉꯦ ꯈꯪꯉꯦ
ꯑꯗꯨ ꯑꯗꯨꯗꯒꯤꯅꯦꯕ ꯃꯥꯗꯣ
ꯑꯣ ꯑꯣ
ꯍꯣꯏ ꯑꯥ ꯀꯩꯅꯣꯗ ꯑꯁ ꯑꯦꯂꯚꯦꯟ ꯇꯨꯋꯦꯜꯕ ꯀꯥꯔꯤꯉꯩ ꯃꯇꯝꯗ
ꯎꯝ
ꯑꯗꯨꯝ ꯈꯪꯅꯔꯛ ꯑꯕꯥ
ꯑꯥ
ꯎꯝ ꯃꯗꯨꯗꯒꯤ ꯑꯦ ꯒ꯭ꯔꯦꯖꯨꯑꯦꯁꯟ ꯍꯦꯛ ꯇꯧꯕꯗ ꯑꯗꯨꯝ ꯈꯪ ꯑꯗꯨꯝ ꯈꯪꯈ꯭ꯔꯕ
ꯑꯣ
ꯎꯅꯔꯥꯡꯄ ꯍꯥꯟꯗꯥꯛ ꯑꯗꯨꯒꯤꯅꯦ ꯑꯩꯅ ꯍꯥꯏꯕ ꯇ꯭ꯋꯦꯟꯇꯤ ꯋꯥꯟꯗ ꯇꯧꯕꯗꯣ ꯇꯨꯋꯦꯟꯇꯤ ꯋꯥꯟ ꯑꯣꯏꯔꯗꯤ ꯒ꯭ꯔꯦꯖꯨꯑꯦꯁꯟ ꯍꯧꯈ꯭ꯔꯦꯗꯅ ꯑꯩꯗꯤ
ꯍꯣꯏ ꯍꯣꯏ ꯑꯣ ꯅꯪꯗꯤ ꯌꯥꯝ ꯑꯉꯥꯡ ꯑꯣꯏꯔꯤꯗ
ꯍꯥꯏꯁꯦ ꯅꯪꯉꯣꯟꯗꯒꯤꯗꯤ ꯍꯦꯟꯅ ꯑꯍꯟ ꯑꯣꯏꯔꯝꯒꯅꯤꯍꯦ
ꯑꯁ ꯑꯩꯅ ꯅꯪꯉꯣꯟꯗꯒꯤ ꯍꯦꯟꯅ ꯑꯍꯜ ꯑꯣꯏꯍꯦ ꯑꯩꯗꯤ ꯑꯍꯥꯟꯅꯤꯍꯦ
ꯆꯍꯤ ꯀꯌꯥ ꯁꯨꯕꯅꯦ ꯍꯥꯏꯗꯨꯗꯤ
ꯅꯪ ꯑꯣꯟꯗꯗꯒꯤ ꯆꯍꯤ ꯃꯪꯉꯥ ꯇꯔꯒꯨꯝꯕ ꯍꯦꯟꯈꯔꯕꯅꯤ ꯆꯍꯤꯗꯤ ꯍꯥꯏꯕ ꯌꯥꯗꯦ ꯍꯥꯏꯕ ꯅꯠꯇ꯭ꯔꯣ ꯁꯤꯗ
ꯍꯥꯏꯕ ꯌꯥꯗꯦ ꯑꯗꯨ ꯎꯝ ꯈꯪꯗꯦꯗ ꯌꯥꯕ꯭ꯔꯥ ꯌꯥꯗꯕ꯭ꯔꯥ
ꯑꯗꯨꯝ ꯍꯥꯏꯌꯦꯗ ꯑꯩꯈꫭꯏ ꯑꯩꯗꯤ ꯅꯍꯥꯟꯗꯤ
ꯎꯝ ꯀꯣꯟꯅ ꯍꯌꯦꯡ ꯍꯥꯏꯔꯒꯦ
ꯎꯝ ꯍꯌꯦꯡ ꯍꯥꯏꯔꯣ ꯑꯗꯨ
ꯅꯪꯒꯤ ꯋꯥꯆꯦꯞꯇ ꯅꯪꯒꯤ ꯇꯤꯐꯤꯟ ꯂꯥꯛꯄ ꯀꯥꯟꯗ ꯊꯥꯔꯒꯦ ꯑꯗꯨꯁꯨ
ꯍꯣꯏ ꯍꯣꯏ ꯑꯩꯒꯤ ꯇꯤꯐꯤꯟ ꯎꯝ ꯎꯝ ꯊꯤꯔꯣ ꯍꯥꯟꯅ ꯇꯤꯐꯤꯟꯗꫭ
ꯎꯝ
ꯄꯨꯡ ꯀꯌꯥꯗꯥ ꯇꯨꯝꯕ꯭ꯔꯣ ꯅꯪꯗꯤ
ꯑꯁ ꯈꯪꯗꯦꯗꯥ ꯉꯁꯤꯗꯤ ꯄꯨꯡ ꯀꯌꯥꯗ ꯇꯨꯝꯁꯤꯔꯥ ꯅꯍꯥꯟꯗꯤ ꯉꯔꯥꯡ ꯅꯍꯥꯟ ꯉꯔꯥꯡ ꯅꯍꯥꯟꯗꯤ ꯕꯣꯜ ꯂꯩꯕꯅꯤꯅꯀꯣ ꯑꯗꯨꯝ ꯊꯦꯡꯅꯗꯤ ꯇꯨꯝꯃꯤꯗ
ꯑꫭ
ꯃꯥꯅꯦ
ꯍꯧꯖꯤꯛꯇꯤ ꯕꯣꯜ ꯂꯩꯇ꯭ꯔꯦ ꯀꯣ
ꯎꯝ ꯕꯣꯜ ꯂꯩꯇ꯭ꯔꯦ ꯑꯗꯨꯒ ꯍꯌꯦꯡ ꯂꯩꯕ ꯃꯥꯜꯂꯦ
ꯎꯝ
ꯑꯩ ꯑꯩ ꯑꯩꯒꯤ ꯑꯩꯅ ꯁꯞꯄꯣꯔꯠ ꯇꯧꯕꯗꯨꯁꯨ ꯃꯌꯨꯝ ꯆꯠꯈ꯭ꯔꯦꯕ
ꯑ
ꯑꯗꯨꯒꯤ ꯕꯤꯠ ꯂꯩꯇ꯭ꯔꯕ
ꯎꯝ
ꯎꯝ ꯃꯤ ꯀꯌꯥ ꯂꯩꯕ꯭ꯔꯅꯣ ꯍꯧꯖꯤꯛ
ꯑꯩꯈꯣꯏ ꯃꯤ ꯑ ꯎꯝ ꯐꯣꯔ ꯐꯥꯏꯚ ꯁꯤꯛꯁ ꯁꯚꯦꯟ ꯑꯩꯠ ꯅꯥꯏꯟ ꯑꯩ ꯑꯩ ꯄꯥꯎꯔꯒꯗꯥꯏꯅ ꯂꯩꯌꯦ
ꯑꯣ ꯌꯃꯦꯍꯦ
ꯏ ꯌꯥꯝꯅꯤ ꯍꯦ ꯑꯩꯣꯏ ꯀꯣꯟ
ꯎ ꯔꯗꯥ
ꯑꯩꯈꯣꯏꯗꯤ ꯀꯣꯠꯇꯔꯦꯕ ꯑꯌꯥꯝꯕꯒꯤ ꯎꯝ
ꯎꯝ ꯑ ꯀꯩꯅꯣꯔꯣꯝꯗꯔ ꯇꯝꯄꯥꯛꯀꯤ ꯏꯁꯔꯣꯝꯗꯔꯥ
ꯑꯥ ꯑꯗꯨ ꯑꯣꯏꯔꯝꯒꯅꯤ ꯍꯣꯏ
ꯎꯝ ꯇꯝꯄꯥꯛꯀꯤ ꯑꯅꯤ ꯈꯥꯏꯗꯣꯛꯑꯦꯗꯅ
ꯎꯝ
ꯏꯁ ꯔꯣꯝꯗ ꯑꯣꯏꯔꯝꯒꯅꯤꯀꯣ
ꯍꯣꯏ ꯑꯗꯨ ꯑꯣꯏꯔꯝꯒꯅꯤ ꯍꯣꯏ ꯑꯩꯈꯣꯏꯒꯤ ꯃꯤ ꯌꯥꯝ ꯂꯩꯕ ꯃꯐꯝꯗ
ꯈꯪꯕꯒꯨꯝ ꯇꯧꯋꯦꯗ
ꯎꯝ ꯒꯦꯝꯒꯨꯝꯕꯗꯁꯨ ꯁꯥꯟꯅꯕ ꯌꯥꯝ ꯂꯩꯕ ꯃꯐꯝꯗꯣ
ꯎꯝ ꯆꯨꯝꯃꯦ ꯆꯨꯝꯃꯦ ꯆꯨꯝꯃꯦ ꯆꯨꯝꯃꯦ ꯃꯃꯤꯡꯁꯨ ꯑꯃꯨꯛꯀ ꯄꯟꯒꯗꯧꯔꯦ ꯅꯪꯅ
ꯄꯟꯗꯦꯗ ꯁꯥꯟꯅꯕ ꯄꯣꯠ ꯌꯥꯝ ꯂꯩꯕ ꯃꯐꯝꯗꯨꯅꯤꯅ
ꯇꯨꯝꯃꯤꯅꯦ ꯍꯥꯏꯔ
ꯎꯝ ꯑꯁꯤ ꯏꯗ ꯑꯗꯨꯝ ꯂꯩꯕꯅꯦ ꯑꯩꯈꯣꯏ
ꯑꯣ ꯑꯣ ꯍꯥꯟꯅ ꯑꯗꯨ ꯀꯩꯅꯣ ꯇꯧꯕ ꯅꯣꯏ ꯀꯩꯅꯣꯒꯤ ꯇꯤꯒꯤ ꯀꯩꯅꯣ ꯂꯩꯕꯗꯣ ꯎ ꯀꯩꯅꯣ ꯀꯥꯕꯗꯣ
ꯎꯝ